ꯑ
ꯠ ꯈꯥꯏ ꯌꯧꯈ꯭ꯔꯒꯦ
ꯍꯜꯂꯣ ꯇꯥꯕ꯭ꯔꯥ
ꯎꯝ ꯇꯥꯏꯌꯦ
ꯎꯝ ꯎ ꯍꯧꯖꯤꯛꯇꯤ ꯑꯩꯒꯤ ꯈꯣꯟ ꯎꯝ ꯍꯥꯏꯔꯛꯑꯣ
ꯍꯅꯦ ꯅꯪꯒꯗ
ꯎꯝ ꯑꯩꯅ ꯍꯥꯏꯕꯗꯤ ꯑꯩꯒꯤ ꯈꯣꯟꯗꯣ ꯍꯧꯖꯤꯛꯁꯨ ꯑꯗꯨꯝ ꯅꯦꯝꯅ ꯇꯥꯕ꯭ꯔꯥ ꯍꯥꯏꯁꯤꯔꯥ ꯑꯗꯨꯝ ꯀꯟꯅ ꯇꯥꯕ꯭ꯔꯥ
ꯑꯗꯨꯝ ꯌꯥꯏꯌ‌ꯦ ꯑꯗꯨꯝ ꯇꯥꯏ ꯇꯥꯕꯨꯗꯤ ꯇꯥꯏꯑꯦꯗꯣ
ꯎꯝ ꯎꯝ ꯑꯗꯣ ꯅꯪ ꯍꯌꯦꯡꯗꯤ ꯑꯗꯨ ꯑꯃꯨꯛ ꯊꯕꯛ ꯆꯠꯄ ꯍꯧꯒꯅꯤ ꯑꯩ ꯊꯕꯛ ꯆꯠꯄ ꯍꯧꯒꯅꯤ ꯍꯥꯏꯁꯦ ꯁꯦꯔꯥ ꯅꯪ ꯑꯗꯨꯝ ꯍꯣꯠꯅꯖꯕ ꯅꯪꯒꯤ ꯊꯕꯛꯇꯣ
ꯎꯝ ꯑꯩꯈꯣꯏꯒꯤꯗꯤ ꯀꯩꯅꯣ ꯂꯩꯇꯦꯗ ꯍꯌꯦꯡ ꯆꯠꯀꯅꯤ ꯍꯥꯏꯕ ꯂꯩꯇꯦ ꯑꯗꯨꯝ ꯅꯨꯡꯇꯤ ꯃꯤ ꯎꯝ ꯅꯨꯡꯇꯤꯒꯤ ꯑꯗꯨꯝ ꯃꯤꯇꯤꯡꯡꯒꯨꯝꯕ ꯇꯧ ꯇꯧꯋꯦꯕ
ꯑꯣ
ꯃꯤꯒꯨꯝꯕ ꯀꯩꯅꯅ ꯇꯧꯔꯀꯥꯟꯗ ꯑꯗꯨꯝ ꯆꯠꯄ ꯑꯗꯨꯃꯥꯏꯅ ꯇꯧꯋꯤ
ꯑꯝ ꯑꯝ
ꯅꯨꯡꯇꯤꯒꯤ ꯆꯠꯄꯁꯨ ꯂꯩ ꯆꯠꯇꯕꯁꯨ ꯂꯩ
ꯎꯝ ꯑꯗꯣ ꯀꯗꯥꯏ ꯀꯗꯥꯏꯋꯥꯏꯗ ꯇꯧꯒꯦ ꯑꯌꯥꯝꯕ ꯅꯪꯒꯤ ꯊꯕꯛꯁꯦ ꯍꯥꯏꯗꯤ ꯑꯗꯨꯝ ꯕꯖꯥꯔꯗ ꯈꯛꯇꯪ ꯊꯥꯗꯕ꯭ꯔꯥ ꯀꯩ ꯍꯥꯏꯁꯤꯔꯥ ꯕꯖꯥꯔ ꯃꯅꯨꯡꯒꯤ ꯑꯣꯏꯗꯣꯏꯔꯥ ꯅꯠꯇ꯭ꯔꯒ ꯑꯗꯨꯝ
ꯀꯩꯅꯣ ꯇꯧꯋꯦ ꯍꯧꯖꯤꯛꯁꯤ ꯍꯧꯖꯤꯛꯇꯤ ꯑꯩꯅ ꯑꯩꯅ ꯇꯧꯔꯤꯁꯦ ꯎꯝ ꯄ꯭ꯔꯗꯛꯁꯦ ꯃꯤꯉꯣꯟꯗ ꯁꯦꯜ ꯇꯧꯕꯗꯣ ꯅꯠꯇꯦꯕ ꯇꯧꯕꯁꯨ ꯌꯥꯕꯨꯗꯤ ꯌꯥꯏꯑꯕꯀꯣ ꯑꯗꯨꯗꯣ ꯑꯗꯨꯗꯣ ꯑꯩꯅ ꯇꯧꯗꯦꯕ ꯍꯧꯖꯤꯛ ꯑꯩꯅ ꯇꯧꯔꯤꯁꯤꯗꯤ ꯃꯤ ꯃꯤꯒꯨꯝꯕ ꯍꯥꯏ ꯍꯧ ꯑꯩꯈꯣꯏꯒꯤ ꯀꯝꯄꯅꯤ ꯑꯃ ꯌꯥꯎꯅꯤꯡꯕꯗꯣ ꯑꯗꯨꯝ ꯋꯔꯤ ꯈꯔꯥ ꯁꯥꯕꯤꯔꯒ ꯑꯗꯨꯝ ꯃꯣꯏꯅ ꯄꯥꯝꯃꯗꯤ ꯑꯗꯨꯝ ꯏꯟꯇꯔꯦꯁ ꯂꯩꯔꯗꯤ ꯑꯗꯨꯝ ꯌꯥꯎꯍꯜꯂꯦ ꯑꯗꯨꯒꯨꯝꯕ ꯑꯗꯨ ꯀꯝꯄꯅꯤꯒꯤ ꯄ꯭ꯔꯗꯛꯀꯤ ꯃꯇꯥꯡꯗ ꯑꯗꯨꯝ ꯆꯤꯡꯒꯨꯝꯕ ꯈꯔꯥ ꯇꯧꯕ ꯑꯩꯈꯣꯏ ꯁꯥꯔꯁꯤꯡꯒ
ꯑꯗꯨ ꯑꯣꯏꯔꯗꯤ ꯅꯪꯗꯤ ꯋꯥ ꯉꯥꯡꯕꯗꯤ ꯌꯥꯝ ꯍꯩꯔꯝꯒꯅꯤ
ꯍꯩꯇꯦꯍ‌ꯦ ꯌꯥꯎꯕꯗ ꯉꯥꯏꯔꯤ
ꯌꯥꯎꯕꯗ ꯉꯥꯏꯔꯤ ꯍꯥꯏꯔꯁꯨ ꯂꯩꯗꯅ ꯃꯤꯅ ꯇꯥꯅꯤꯡꯅꯤꯉꯥꯏ ꯃꯤꯅ ꯄꯥꯝꯅꯤꯡꯉꯥꯏ ꯅꯪ ꯉꯥꯡꯕꯗꯤ ꯈꯔꯗꯤ ꯍꯩꯔꯝꯒꯅꯤ ꯅꯪ
ꯈꯪ ꯑꯗꯨꯒꯨꯝꯕ ꯌꯥꯝ ꯈꯤꯇꯪ ꯈꯤꯇꯪ ꯈꯤꯇꯪꯗꯤ ꯈꯪꯉꯤ ꯌꯥꯝ ꯈꯪꯕ ꯑꯣꯏꯗ꯭ꯔꯤꯗ ꯍꯧꯕꯗ ꯉꯥꯏꯔꯤꯃꯤꯅ
ꯎꯝ ꯍꯣꯏꯗ ꯇꯧꯔ ꯇꯧꯔꯒ ꯍꯦꯟꯅ ꯍꯩꯔꯛꯄ ꯍꯥꯏꯕꯗꯨꯅꯤ
ꯎꯝ ꯑꯩꯈꯣꯏꯗꯤ ꯋꯥ ꯉꯥꯡꯕ ꯍꯩ ꯍꯩꯇ꯭ꯔꯤꯕꯅꯤꯅꯅꯦ ꯑꯗꯨꯝ ꯑꯩꯈꯣꯏꯒꯤ ꯁꯥꯔꯁꯤꯅ ꯑꯗꯨꯝ ꯑꯩꯈꯣꯏꯅ ꯀꯧꯔꯒ ꯃꯤ ꯃꯤꯗꯣ ꯃꯣꯏꯅ ꯋꯥꯔꯤ ꯁꯥ ꯁꯥꯍꯜꯂꯦꯕ
ꯑꯣ
ꯃꯣꯏꯒꯤ ꯋꯥꯔꯤꯗꯨ ꯇꯥꯔꯒ ꯑꯩꯅ ꯑꯃꯨꯛ ꯇꯝꯁꯤꯟꯕ
ꯏꯁꯤꯟꯕ ꯎꯝ
ꯑꯗꯨꯅꯦ ꯍꯧꯖꯤꯛ ꯇꯧꯔꯤꯁꯤ
ꯎꯝ ꯌꯥꯝ ꯐꯩꯌ‌ꯦ ꯅꯪꯅ ꯍꯥꯏꯕ ꯃꯑꯣꯡꯗꯨꯗ ꯍꯥꯏꯔꯗꯤꯀꯣ ꯍꯥꯏꯕꯗꯤ ꯁꯔꯀꯥꯔꯒꯤ ꯊꯕꯛ ꯉꯥꯛꯇꯁꯨ ꯅꯠꯇꯕ ꯅꯪꯅ ꯑꯁꯤꯒꯨꯝꯕꯒꯤ ꯁꯤꯝꯕꯒꯤ ꯂꯝꯁꯦ ꯅꯪꯅ ꯄꯥꯝꯃꯒ ꯆꯪꯕꯗꯣ
ꯎꯝ
ꯃꯤ ꯃꯤ ꯑꯇꯣꯞꯄꯗꯤ ꯑꯩꯅ ꯉꯁꯥꯏ ꯍꯥꯏꯕꯗꯧꯅ ꯌꯥꯝ ꯄꯥꯝꯅ ꯇꯧꯔꯤꯔꯥ ꯅꯠꯇ꯭ꯔꯒ ꯎꯄꯥꯏ ꯂꯩ ꯀꯃꯩ ꯇꯧꯔꯤꯔꯥꯒ ꯍꯥꯏꯕꯁꯨ ꯍꯥꯏꯊꯤꯕꯗꯤ ꯅꯠꯇꯦꯀꯣ ꯁꯦꯡꯅ ꯍꯥꯏꯔꯗꯤ ꯑꯁꯤꯒꯨꯝꯕ ꯄꯥꯝꯕ ꯑꯁꯤꯒꯨꯝꯕ ꯁꯦꯜꯁꯀꯤ ꯂꯥꯏꯟꯗ ꯄꯥꯝꯕꯁꯤꯁꯨ ꯃꯤ ꯑꯗꯨꯈꯛꯅ ꯌꯥꯝꯕꯗꯤ ꯑꯣꯏꯗꯦꯗꯅ ꯁꯦꯡꯅ ꯍꯥꯏꯔꯗꯤ
ꯎꯝ
ꯑꯗꯨꯒꯤꯅꯤꯗ ꯅꯪꯅ ꯄꯥꯝꯗ ꯌꯥꯝ ꯆꯪꯕꯗꯣ ꯐꯩꯌꯦꯕ
ꯃꯣꯏ ꯈꯪꯗꯤꯠꯈꯪꯒꯗꯧꯕ ꯃꯥꯜꯂꯦ ꯁꯤꯈ ꯑꯩꯈꯣꯏꯒꯤ ꯀꯩꯅꯣꯁꯦ ꯊꯕꯛ ꯇꯧꯔꯛꯄꯖꯦ ꯃꯅꯤꯄꯨꯔꯗ ꯇꯧꯔꯛꯄꯁꯦ ꯂꯥꯁ ꯏ꯭ꯌꯥꯔꯒꯤ ꯃꯥꯔꯁꯇꯒꯤ ꯍꯧꯕꯅꯦꯕ
ꯀꯔꯝꯕ ꯑꯣꯏꯖꯥꯠꯂꯒꯣ ꯑꯩꯅ ꯅꯤꯡꯁꯤꯡꯕꯅꯦ
ꯀꯩꯅꯣ ꯇꯥꯕ꯭ꯔꯥ ꯍꯥꯏꯅ ꯇꯥꯕ꯭ꯔꯥ
ꯎꯝ ꯑꯗꯨꯗꯤ ꯑꯩꯗꯤ ꯇꯥꯗ꯭ꯔꯤ
ꯏꯟꯗꯤꯌꯥꯗꯗꯤ ꯍꯧꯕ ꯀꯨꯏꯔꯕ ꯃꯅꯤꯄꯨꯔ ꯌꯧꯔꯛꯄꯅꯤ ꯂꯥꯁ ꯏꯌꯥꯔ ꯌꯧꯔꯛꯄꯅꯤꯗ
ꯑꯣ ꯑꯩꯒꯤ ꯑꯣꯏꯅꯗꯤ ꯇꯥꯗ꯭ꯔꯤ ꯑꯗꯨ ꯑꯣꯏꯔꯗꯤ ꯑꯩꯒꯤ ꯅꯥꯀꯟꯗꯁꯨ ꯈꯪꯗꯕ ꯌꯥꯝ ꯂꯩꯔꯤꯅꯦ ꯑꯗꯨꯃꯥꯏꯅ ꯍꯥꯏꯔꯗꯤ
ꯎꯝ ꯀꯩꯅꯣ
ꯑꯣ ꯑꯗꯣ ꯑꯌꯥꯝꯕꯗꯤ ꯑꯁꯤꯒꯨꯝꯕꯁꯦ ꯑꯗꯨꯝ ꯄ꯭ꯔꯣꯗꯛꯀꯨꯝꯕ ꯁꯤꯖꯤꯟꯅꯅꯤꯡꯉꯥꯏ ꯒꯤꯅ ꯑꯌꯥꯝꯕ ꯑꯣꯏꯗꯣꯏꯔꯥ ꯍꯥꯏꯕꯗꯤ ꯆꯥꯕ ꯊꯛꯄꯒꯤꯅꯠꯇ ꯅꯠꯇꯕ ꯑꯌꯥꯝꯕꯗꯤ ꯄꯣꯠ ꯆꯩꯩ ꯁꯤꯖꯤꯟꯅꯅꯤꯉꯥꯏ ꯍꯥꯏꯁꯤꯔꯥ ꯎꯝ
ꯑꯩꯈꯣꯏꯒꯤ ꯃꯤꯑꯣꯏꯕꯅ ꯁꯤꯖꯤꯟꯅꯕꯁꯤꯡꯗꯣ ꯍꯥꯏꯇꯥꯔꯦ
ꯅꯪꯒꯤ ꯍꯧꯖꯤꯛ ꯅꯪꯅ ꯇꯧꯔꯤꯕ ꯂꯝꯁꯤꯗ ꯈ꯭ꯋꯥꯏꯗꯒꯤ ꯐꯕꯁꯤ ꯀꯩ ꯑꯣꯏꯗꯣꯏꯅꯣ ꯍꯥꯏꯕꯗꯤ ꯅꯪꯒꯤ ꯅꯪꯒꯤ ꯄꯣꯠꯆꯩ ꯐꯩ ꯍꯥꯏꯅ ꯈꯟꯕꯁꯦ
ꯑꯗꯨꯝ ꯁꯝꯅ ꯍꯥꯏꯔꯕꯗ ꯑꯗꯨꯝ ꯏꯀꯣ ꯐ꯭ꯔꯦꯟꯂꯤ ꯑꯣꯏ ꯍꯥꯏꯁꯤꯔꯥ ꯅꯠꯇ꯭ꯔꯒ ꯀꯩ ꯑꯣꯏ ꯍꯥꯏꯗꯣꯏꯅꯣ ꯅꯪꯒꯤꯁꯦ ꯃꯤꯗꯒꯤ ꯇꯣꯉꯥꯟꯕ ꯍꯥꯏꯁꯦ ꯍꯥꯏꯔꯗꯤ
ꯈ꯭ꯋꯥꯏ ꯐꯕ ꯍꯥꯏꯗꯤ ꯀꯩꯅꯔꯣ ꯎꯝ ꯄ꯭ꯔꯣꯗꯛꯇꯔꯣ ꯅꯪ ꯍꯪꯉꯤꯁꯦ ꯀꯩꯒꯤꯅꯣ
ꯎꯝ ꯄ꯭ꯔꯣꯗꯛꯇꯣ ꯍꯥꯏꯁꯦꯔꯥ ꯅꯠꯇ꯭ꯔꯒ ꯅꯪꯅ ꯊꯕꯛ ꯇꯧꯔꯤꯕꯒꯤ ꯂꯝꯗꯣ ꯀꯃꯥꯏꯅ ꯍꯥꯏꯗꯣꯏꯅꯣ ꯑꯩꯒꯤ ꯄꯣꯠ ꯆꯩꯩꯁꯤꯗꯤ ꯑꯁꯤ ꯃꯤꯒ ꯃꯥꯟꯅꯗꯦ ꯍꯥꯏꯕ ꯑꯃꯗꯤ ꯂꯩꯔꯝꯒꯅꯤꯗꯅꯀꯣ ꯃꯤꯉꯣꯟꯗ ꯌꯣꯟꯕ ꯈꯪꯍꯟꯕ ꯍꯥꯏꯕꯁꯤꯗꯤ ꯑꯗꯣ ꯑꯗꯨꯝ
ꯑꯗꯨꯝ ꯀꯩꯅꯣꯒꯤꯗꯤ ꯄ꯭ꯔꯗꯛꯀꯤꯗꯤ ꯎꯝ ꯑꯩꯅ ꯑꯩꯅ ꯁꯤ ꯁꯤꯖꯤꯟꯅꯔꯛꯄꯅꯤꯅ ꯑꯗꯨꯝ ꯈꯪꯉꯦ ꯄꯔꯗꯛꯀꯤꯗꯤ ꯂꯣꯏꯅꯃꯛ ꯍꯟꯗ꯭ꯔꯦꯠ ꯄꯥꯔꯁꯦꯟꯗꯤ ꯍꯥꯏꯔꯣꯏꯏꯀꯣ ꯑꯗꯣ ꯑꯗꯨꯝ ꯂꯣꯏꯅ ꯐꯗꯤ ꯐꯩꯌꯦ ꯄ꯭ꯔꯗꯛꯁꯤꯡꯗꯣ ꯑꯗꯨꯒ ꯑꯩꯈꯣꯏꯒꯤ ꯈ꯭ꯋꯥꯏꯗꯒꯤ ꯐꯕ ꯍꯥꯏꯔꯒꯗꯤ ꯑꯩꯈꯣꯏꯒꯤ ꯊꯕꯛ ꯇꯧꯃꯤꯟꯅꯕ ꯃꯤ ꯃꯌꯥꯝꯗꯣ ꯌꯥꯝ ꯀꯩꯅꯣ ꯁꯦꯝꯕꯤ ꯑꯣꯏꯔꯒ ꯑꯩꯈꯣꯏ ꯅꯨꯄꯤ ꯑꯣꯏꯔꯒꯅ ꯎꯝ
ꯎꯝ
ꯑꯅꯧꯕ ꯌꯥꯎꯔꯁꯨ ꯑꯗꯨꯃꯥꯏꯅ ꯑꯔꯤꯕ ꯑꯣꯏꯔꯁꯨ ꯑꯗꯨꯃꯥꯏꯅ ꯂꯣꯏꯅꯃꯛ ꯁꯦꯟꯗꯤ ꯑꯣꯏꯔꯒ ꯆꯠꯄꯗꯣ
ꯎꯝ
ꯅꯨꯡꯉꯥꯏꯌꯦ ꯊꯕꯛ ꯇꯧꯃꯤꯟꯅꯤ ꯉꯥꯏ ꯃꯤꯁꯤꯡꯗꯣ
ꯎꯝ
ꯑꯃꯅ ꯑꯃ ꯁꯨꯝ ꯃꯇꯦꯡ ꯄꯥꯡꯅꯩꯌꯦ ꯄꯥꯡꯅꯔꯒ ꯍꯦꯞ ꯇꯧꯅꯔꯒ ꯑꯗꯨꯝ ꯆꯠꯂꯦ ꯑꯗꯨꯒꯤꯗꯉꯛꯇ ꯌꯥꯝꯅꯨꯡꯉꯥꯏ
ꯎꯝ ꯍꯣꯏꯗ ꯊꯕꯛ ꯇꯧꯃꯤꯟꯅꯕ ꯅꯨꯡꯉꯥꯏꯇꯕꯁꯨꯀꯣ ꯋꯥꯕꯅꯦꯀꯣ ꯑꯩꯁꯨ ꯊꯥꯏꯅ ꯄꯥꯔ꯭ꯠ ꯇꯥꯏꯝ ꯇꯧꯔꯝꯕ ꯃꯇꯝꯗꯀꯣ ꯃꯤ ꯑꯐꯕꯁꯤꯡꯗꯤ ꯂꯣꯏꯅꯕ ꯅꯨꯡꯉꯥꯏ ꯋꯥꯔꯁꯨ ꯃꯤ ꯑꯐꯕꯒ ꯆꯠꯃꯤꯟꯅꯔꯗꯤ ꯋꯥꯕ ꯀꯩꯝ ꯈꯟꯗꯦꯗꯅ ꯑꯗꯣ ꯃꯤ ꯐꯠꯇꯕꯒ ꯆꯠꯃꯤꯟꯅꯔꯗꯤ ꯃꯤ ꯐꯠꯇꯕꯗꯨꯒꯤ ꯈꯟꯁꯦꯔꯥ ꯊꯕꯛ ꯋꯥꯕꯒꯤ ꯀꯣꯛ ꯊꯥꯗꯑꯁꯤꯔꯥ
ꯎꯝ ꯃꯤ ꯃꯤ ꯊꯥꯑꯣꯒꯦꯗ ꯅꯪ ꯅꯪꯅꯗꯤ ꯊꯥꯖꯔꯒꯦ ꯑꯍꯥꯟꯕ ꯀꯩꯅꯣ ꯃꯤꯇꯤꯡꯗ ꯅꯪꯁꯦ ꯍꯌꯦꯡꯒꯨꯝꯕ ꯃꯤꯆꯤꯡ ꯌꯥꯎꯔꯦꯅ ꯈꯜꯂꯣꯕ ꯐꯥꯔꯁ ꯇꯥꯏꯝ ꯑꯣꯏꯕ ꯑꯗꯨ ꯍꯦꯛ ꯆꯠꯄꯒ ꯑꯗꯨꯝ ꯈꯪꯒꯅꯤ ꯃꯤꯁꯤꯡꯗꯣ
ꯑꯣ
ꯌꯥꯝ ꯐꯖꯅ ꯋꯦꯜ ꯀꯝ ꯇꯧꯔꯒ ꯇꯧꯋꯦꯁꯨ ꯑꯩꯅ ꯑꯍꯥꯟꯕ ꯃꯤꯇꯤꯡ ꯆꯠꯂꯀꯥꯅꯗꯁꯨ
ꯎꯝ ꯑꯁꯤꯒꯨꯝꯕ ꯖꯥꯠꯁꯦꯀꯣ ꯍꯩꯕꯁꯨ ꯌꯥꯎꯋꯦꯀꯣ ꯍꯥꯏꯕꯗꯤꯀꯣ ꯑꯩꯗꯤꯀꯣ ꯁꯦꯡꯅ ꯍꯥꯏꯕꯗ ꯑꯩ ꯃꯤꯗꯀꯣ ꯃꯤꯅ ꯇꯥꯅꯤꯡꯅꯤꯡꯉꯥꯏ ꯃꯤꯅ ꯅꯨꯡꯁꯤꯅꯤꯡꯉꯥꯏ ꯑꯩ ꯉꯥꯡꯕ ꯍꯩꯇꯦ ꯄꯥꯝꯃꯗꯤ ꯄꯥꯝꯃꯦ ꯄꯥꯝꯗ꯭ꯔꯗꯤ ꯄꯥꯝꯗ꯭ꯔꯦ ꯍꯥꯏꯕꯖꯥꯠ ꯑꯗꯨꯅꯤ ꯍꯥꯏꯕꯗꯤ ꯋꯥ ꯉꯥꯡꯊꯣꯛꯄꯗ ꯃꯤꯅ ꯅꯨꯡꯁꯤꯕ ꯄꯣꯛꯍꯟꯕ ꯋꯥ ꯉꯥꯡꯕ ꯃꯇꯝꯗ ꯉꯝꯕꯖꯥꯠꯇꯣ ꯑꯗꯨꯒꯨꯝꯕꯗꯨꯗꯤ ꯅꯠꯇꯦꯕ ꯑꯩꯗꯤ
ꯄꯥꯝꯃꯗꯤ ꯄꯥꯝꯃꯦ ꯄꯥꯝꯗ꯭ꯔꯗꯤ ꯄꯥꯝꯗ꯭ꯔꯦ ꯇꯥꯅꯤꯡꯗ꯭ꯔꯗꯤ ꯇꯥꯅꯤꯡꯗ꯭ꯔꯦ ꯍꯥꯏꯕꯒꯤ ꯇꯥꯏꯞꯇꯨꯇꯗ ꯀ ꯑꯃ ꯂꯩꯕꯒꯤ ꯑꯩꯗꯤ ꯑꯗꯨꯕꯨ ꯃꯤ ꯑꯗꯨꯝ ꯈꯔꯗꯤ ꯂꯩ ꯋꯥ ꯉꯥꯡꯕ ꯃꯇꯝꯗ ꯌꯥꯝ ꯇꯥꯕ ꯅꯨꯡꯉꯥꯏꯕ
ꯎꯝ ꯑꯩꯗꯤ ꯀꯃꯥꯏꯅ ꯇꯧꯋꯦ
ꯈꯪꯗꯦꯅꯦ ꯅꯪꯁꯦ ꯁꯦꯁ
ꯅꯪꯁꯦ ꯑꯩꯅ ꯑꯗꯨꯝ ꯈꯟꯕꯗ ꯍꯣꯏ ꯅꯪꯒꯤ ꯅꯪꯒꯤ ꯑꯄꯥꯝ ꯄꯥꯝꯗꯕꯨꯗꯤ ꯂꯩꯔꯝꯅꯤ ꯑꯗꯨ ꯑꯣꯏꯔꯁꯨ ꯑꯗꯨꯝ ꯑꯗꯨ ꯈꯪꯅ ꯍꯦꯛꯇ ꯁꯥꯎꯒꯠꯀꯗꯗꯕ ꯃꯤꯗꯨꯗꯤ ꯃꯥꯟꯗꯕ ꯁꯤ ꯑꯗꯨꯝ ꯋꯥ ꯉꯥꯡꯕ ꯃꯇꯝꯗ
ꯁꯥꯎꯒꯠꯀꯗꯕ
ꯑꯩꯅ ꯍꯥꯏꯕꯁꯤꯒꯦ ꯎꯝ ꯀꯃꯥꯏꯅ ꯍꯥꯏꯗꯣꯏꯅꯣ ꯊꯨꯅ ꯁꯥꯎꯒꯟꯕ ꯃꯤ ꯑꯣꯏꯗꯕ ꯖꯥꯠꯇꯣ
ꯎꯝ
ꯎꯝ ꯑꯗꯨꯃꯥꯏꯅ ꯇꯧꯒꯗꯕ ꯃꯤꯅꯦ ꯃꯥꯜꯂꯦ ꯅꯪꯗꯤ ꯀꯌꯥꯝ ꯆꯨꯝꯕꯅꯣꯗꯤ ꯈꯪꯗꯦ ꯈꯣꯠꯇꯣꯔꯁꯦ ꯑꯗꯨꯝ ꯁꯤ ꯑꯗꯨꯝ ꯑꯗꯨꯝ ꯋꯥꯔꯤ ꯁꯥꯟꯅꯕꯁꯤꯗ
ꯅꯪ ꯃꯤ ꯐꯅꯌꯥꯝ ꯋꯥꯔꯤ ꯁꯥꯟꯅꯔꯃꯅꯤꯅ ꯅꯪꯗꯤ
ꯎꯝ ꯑꯩꯁꯦ ꯍꯣꯏ ꯑꯗꯨꯝ ꯑꯩꯅ ꯉꯝꯕꯒꯤ ꯆꯥꯡꯒꯗꯤ ꯈꯔꯗꯤ
ꯎꯝ ꯀꯔꯝ ꯀꯔꯝꯕ ꯃꯤ ꯀꯩꯅꯣ ꯇꯧꯋꯦ ꯅꯪꯗꯤ ꯀꯔꯝ ꯀꯔꯝꯕ ꯃꯤ ꯑꯗꯨꯝ ꯄꯥꯝꯃꯦ
ꯄꯥꯃꯤ ꯈꯪꯗꯦꯗ ꯑꯩꯗꯤ ꯃꯆꯤꯟ ꯊꯤꯗꯕꯁꯤꯗꯤ ꯅꯝꯕꯔ ꯋꯥꯟ
ꯎꯝ
ꯃꯆꯤꯟ ꯊꯤꯗꯕ ꯃꯆꯤꯟ ꯊꯤꯗꯕ ꯍꯥꯏꯁꯦ ꯎꯝ ꯋꯥ ꯐꯠꯇꯕ ꯋꯥ ꯐꯠꯇꯕ ꯉꯥꯡꯕ ꯑꯗꯨꯒꯤ ꯆꯤꯟꯊꯤꯕꯗꯨ ꯅꯠꯇꯕ ꯑꯃ ꯊꯃꯣꯏ ꯁꯦꯡꯗꯕꯒꯤ ꯑꯗꯨꯝꯕꯗꯨꯁꯨ ꯑꯣꯏꯗꯕ ꯉꯥꯡꯕꯗꯣ ꯑꯗꯨ ꯃꯨꯗꯅ ꯑꯁ ꯃꯤ ꯍꯥꯏꯁꯤ ꯃꯥ ꯃꯥꯒꯤ ꯂꯣꯏꯅꯃꯛ ꯑꯐꯕ ꯐꯠꯇꯕ ꯂꯣꯏ ꯂꯩꯕ ꯉꯥꯛꯇꯅꯤꯀꯣ ꯁꯤ ꯁꯦꯡꯅ ꯍꯥꯏꯔꯗꯤ ꯅꯠꯇ꯭ꯔꯥ ꯑꯗꯨ ꯑꯗꯨꯅ ꯃꯆꯤꯟꯗ ꯑꯣꯏꯗꯕ ꯉꯥꯡꯗꯕ ꯍꯥꯏꯕꯗꯨ ꯑꯗꯨꯝ
ꯀꯩꯅꯣꯒꯤ ꯎꯝ ꯀꯩꯅꯣꯒꯤ ꯃ ꯇꯥꯡꯅ ꯍꯪꯉꯦ
ꯌꯥ꯭ꯔꯥ ꯀꯔꯤꯔ
ꯅꯪꯒꯤ ꯅꯪꯒꯤ ꯔꯤꯂꯦꯁꯟꯒꯤ ꯃꯇꯥꯡꯗ
ꯔꯤꯂꯦꯁꯟ ꯍꯥꯏꯕꯗꯤ ꯑꯥ ꯑꯥ ꯍꯣꯏ ꯂꯩꯌꯦ ꯑꯩꯕꯨꯗꯤ
ꯏ ꯅꯠꯇꯦ ꯍꯪꯒꯦ ꯍꯥꯏꯕ ꯌꯥꯕ꯭ꯔꯥ ꯍꯪꯕꯁꯤꯅꯦ
ꯍꯥꯡꯕ ꯍꯥꯏꯕꯕꯁꯤꯦ ꯀꯩ ꯍꯪꯉꯤꯅꯣ ꯍꯣꯏ ꯍꯣꯏ ꯍꯪꯉꯣ ꯍꯪꯉꯣ ꯀꯔꯤꯔꯥ ꯑꯩꯅ ꯈꯨꯝꯕ ꯌꯥꯕ꯭ꯔꯥ ꯌꯥꯗꯕ꯭ꯔꯥ ꯌꯦꯡꯁꯦ
ꯍꯝ ꯍ ꯏꯆꯝ ꯆꯝꯕ ꯋꯥꯅꯤꯅ ꯑꯗꯨꯝ ꯀꯗꯥꯥꯏꯗꯒꯤ ꯈꯪꯂꯛꯏꯅꯣ
ꯏꯕꯥꯅꯤꯕꯨꯗꯤ ꯎꯝ ꯑꯦꯝ ꯃꯔꯨꯞ ꯑꯃꯗꯒꯤ ꯈꯪꯅꯕ ꯖꯥꯠꯇꯣ
ꯎ ꯅꯣꯏꯒꯤ ꯅꯣꯏ ꯅꯣꯏ ꯅꯣꯏ ꯖꯥꯇꯤ ꯑꯣꯏꯗꯣꯏꯔꯣ
ꯎ ꯑꯩꯈꯣꯏ ꯃꯁꯦꯟ ꯑꯩꯈꯣꯏ ꯑꯩꯈꯣꯏ ꯃꯁꯦꯟ ꯍꯥꯏꯇꯥꯔꯦꯅꯦꯀꯣ ꯑꯩꯈꯣꯏ ꯖꯥꯇꯤ ꯑꯗꯨꯝ
ꯎꯝ
ꯃꯗꯤ ꯐꯩꯌꯦꯦ ꯀꯛ ꯀꯛ ꯀꯛ ꯂꯥꯎꯔꯒ ꯈꯜꯂꯤꯅꯤ
ꯁꯤ ꯀꯌꯥꯝ ꯀꯌꯥꯝ ꯀꯨꯏꯔꯦꯅꯕ
ꯀꯨꯏꯔꯦꯅ ꯀꯨꯏꯕ ꯍꯥꯏꯔꯁꯨ ꯑꯗꯨꯝ ꯀꯨꯏꯔꯦꯅ ꯈꯔꯗꯤ
ꯆꯍꯤ ꯃꯉꯥꯒꯨꯝꯕ
ꯎꯝ ꯑꯗꯨꯒꯣꯨꯝꯕꯒꯤ ꯆꯥꯡꯗ ꯑꯗꯨꯗꯤ ꯑꯩꯣꯏꯦ ꯌꯥꯏ ꯌꯥ ꯍꯪꯁꯦ
ꯑꯗꯨꯝ ꯑꯗꯨꯃꯥꯏꯅ ꯑꯗꯨꯃꯥꯏꯅ ꯀꯨꯏꯅ ꯀꯨꯏꯅ ꯅꯨꯡꯁꯤꯅꯔꯛꯄꯁꯦ ꯀꯩꯅꯣ ꯇꯧꯗ꯭ꯔꯥ ꯕꯣꯔꯤꯡ ꯆꯨꯕ꯭ꯔꯥ ꯆꯨꯗꯕ꯭ꯔꯥ
ꯑꯩꯒꯤꯗꯗꯤꯀꯣ ꯑꯩ ꯃꯤꯒꯤꯗꯤ ꯈꯪꯗꯦꯀꯣ ꯑꯩꯗꯤ ꯁꯦꯡꯅ ꯍꯥꯏꯔꯗꯤ ꯑꯩꯒꯤꯗꯤ ꯆꯨꯗꯦ
ꯆꯨꯇꯌꯥ
ꯎꯝ ꯑꯁꯤꯁ ꯑꯩꯒꯤ ꯑꯩꯒꯤ ꯑꯗꯨꯝ ꯎꯝ ꯍꯥꯏꯌꯣ
ꯀꯩꯅꯣ ꯃꯔꯛ ꯃꯔꯛꯇꯒ ꯈꯤꯇꯪ ꯕꯣꯔꯤꯡꯒ ꯆꯨꯔꯛꯄ ꯌꯥꯎꯗ꯭ꯔꯥ
ꯑꯩ ꯁꯦꯡꯅ ꯍꯥꯏꯕꯗ ꯑꯗꯨꯃꯛꯇꯨꯗꯤ ꯇꯧꯗꯦ ꯍꯥꯏꯕꯗꯤꯀꯣ ꯏꯕꯥꯅꯤꯁꯦ ꯄꯨꯂꯞ ꯀꯁꯅ ꯍꯥꯏꯗ ꯑꯅꯤꯃꯛꯁꯦ ꯄꯨꯔꯥ ꯑꯣꯄꯣꯖꯤꯠ ꯍꯥꯏꯁꯤꯔꯥ ꯏꯕꯥꯅꯤꯁꯦ
ꯎꯝ
ꯑꯗꯨꯃꯥꯏꯅ ꯇꯧꯋꯦꯕ ꯑꯗꯨꯕꯨ ꯑꯗꯨꯝ ꯑꯗꯨꯝ ꯋꯥꯕ ꯃꯇꯝ ꯂꯩꯌꯦ ꯑꯗꯨꯕꯨ ꯑꯗꯨꯝ ꯕꯣꯔꯤꯡ ꯆꯨꯕꯒꯨꯝꯕ ꯍꯥꯏꯕꯗꯨꯗꯤ ꯂꯩꯇꯦ ꯋꯥꯕ ꯁꯥꯎꯅꯤꯡꯕ ꯀꯞꯅꯤꯡꯕ ꯑꯗꯨꯒꯕꯗꯨꯗꯤ ꯂꯣꯏ ꯐꯥꯎꯔꯛꯑꯦ ꯊꯦꯡꯅꯗꯕ ꯅꯠꯇꯦ ꯑꯗꯨ ꯑꯣꯏꯔꯁꯨ ꯑꯗꯨꯝ ꯀꯔꯤ ꯍꯥꯏꯁꯤꯔꯥ ꯕꯣꯔꯤꯡ ꯆꯨꯕ ꯇꯜꯂꯛꯄ ꯍꯥꯏꯕꯒꯨꯝꯕꯗꯗꯤ ꯂꯩꯇꯦ
ꯎꯝ ꯑꯗꯨꯗꯤ ꯂꯨꯍꯣꯡꯉꯣ ꯀꯨꯏꯃꯜꯂꯦ ꯅꯨꯡꯁꯤꯅꯩꯗꯣ
ꯍꯣꯡꯕꯗꯤ ꯌꯥꯔ ꯃꯥꯕꯨꯗꯤ ꯑꯗꯨꯝ ꯔꯦꯗꯤꯗꯅꯦ ꯑꯩꯁꯦ ꯈꯔ ꯐꯤꯕꯝꯁꯤ ꯅꯥꯇꯩ ꯆꯥꯗꯕ ꯍꯥꯏꯁꯤꯔꯥ ꯑꯗꯨꯒꯤ ꯉꯥꯏꯍꯜꯂꯤ
ꯑꯗꯨꯗꯤ ꯀꯨꯏꯔꯔꯣꯏꯅꯦ
ꯈꯪꯗꯦꯅꯦ ꯏꯁꯣꯔꯒꯤ ꯑꯅꯤꯡꯕꯅꯦ ꯃꯥ ꯐꯀꯣꯟꯕꯨꯗꯤ ꯃꯅꯤꯄꯨꯔ ꯄꯨꯂꯞ ꯇꯧꯋꯦ ꯈꯜꯂꯤꯅꯦ
ꯇꯧ ꯇꯧ ꯅꯣꯏꯗꯤ ꯀꯩꯅꯣ ꯇꯧꯕ꯭ꯔ ꯅꯨꯄꯤ ꯃꯌꯨꯝꯗ ꯍꯣꯡꯕ꯭ꯔꯥ
ꯎꯝ ꯑꯩꯈꯣꯏꯗꯤ ꯅꯨꯄꯥꯒꯤ ꯃꯅꯥꯛꯇ ꯆꯠꯂꯒ ꯇꯧꯒꯅꯤ
ꯎꯝ ꯑꯗꯨꯝ ꯑꯗꯨꯒ ꯑꯗꯨꯝ ꯂꯩꯍꯧꯔꯅꯤ
ꯎꯝ ꯑꯗꯨ ꯑꯗꯨꯝ ꯂꯩꯍꯧꯔꯅꯤ ꯏꯃꯥꯈꯣꯏ ꯍꯟꯈ꯭ꯔꯅꯤ ꯑꯁ ꯋꯥꯔꯤ